ꯇꯥꯏ ꯇꯥꯏ
ꯁꯁꯤꯔ
ꯀꯩꯗꯧꯔꯝꯃꯤꯉꯣ
ꯑꯩꯤꯁꯜ ꯂꯣꯏꯔꯦ ꯑꯗꯨꯒ ꯆꯔꯥ ꯋꯥꯜꯂꯦ ꯂꯣꯏꯔꯒ ꯑꯣ ꯏꯁꯤꯡ ꯊꯥꯡꯒꯦ ꯇꯧꯔ
ꯎꯝ
ꯍꯗꯦ ꯅꯨꯡꯗꯥꯡ ꯆꯥꯅꯤꯡꯉꯒꯅ ꯇꯣꯏꯔꯒꯅꯤ ꯆꯥꯅꯤꯡꯗ꯭ꯔꯒꯅ ꯇ ꯌꯨꯝꯗ ꯆꯥꯕꯗꯤ ꯑꯗꯨꯝ ꯍꯥꯏꯗꯤ ꯃꯆꯦꯠ ꯃꯆꯦꯠ ꯌꯥꯝ ꯆꯥꯕꯤꯗꯨ ꯇꯧꯋꯦꯕ ꯄꯨꯂꯞ ꯆꯥꯕ ꯅꯠꯇꯕꯤꯗ
ꯎꯝ
ꯈꯤꯇꯪ ꯈꯤꯇꯪ ꯆꯥꯕꯗꯅ ꯍꯥꯎꯋꯦꯗꯅ
ꯍꯣꯏ ꯍꯣꯏ
ꯅꯨꯡꯗꯥꯡ ꯆꯥꯅꯌꯦ ꯅꯨꯡꯗꯥꯡ ꯃꯌꯥꯝ ꯆꯥꯅꯩ ꯍꯥꯏꯕꯒꯤ ꯋꯥꯅꯤ ꯈꯤꯇꯪꯈꯛ ꯆꯥꯔꯒ ꯇꯣꯛꯄ ꯑꯗꯨꯝ ꯌꯥꯎꯋꯦꯕ ꯐꯨꯜ ꯆꯥꯇ꯭ꯔꯁꯨꯣ ꯑꯗꯨꯁꯨ ꯃꯍꯥꯎ ꯑꯃꯅꯤ
ꯑꯅꯤꯃꯥꯟ
ꯅꯨꯃꯤꯠꯁꯦ ꯍ ꯇꯥꯕ ꯀꯥꯡꯁꯦ ꯍꯦꯛꯇ ꯂꯥꯛꯄ ꯀꯥꯏꯗꯅꯣ ꯈꯪꯗꯦ
ꯑꯩꯈꯣꯏꯗꯤꯅꯦ ꯇꯨꯁꯤ ꯃꯃꯥꯡꯗ ꯈꯣꯡꯕꯥꯟꯜ ꯑꯃ ꯆꯦꯜꯂꯤꯗꯅ ꯋꯥꯠꯄ ꯂꯩꯇ ꯇꯦꯛ
ꯅꯣꯏ ꯈꯣꯡꯕꯥꯟꯅꯤ ꯃꯔꯨꯝ ꯀꯣꯛꯄꯅꯤꯅ ꯑꯩꯈꯣꯏꯁꯨ ꯂꯧꯕꯨꯛ ꯃꯌꯥꯒ ꯑꯣꯏꯔꯦꯀꯣ
ꯎꯝ ꯑꯩꯈꯣꯏꯁꯨ ꯋꯥꯠꯇꯦꯕ ꯎꯝ
ꯅꯨꯃꯤꯠ ꯇꯥꯗ꯭ꯔꯤꯉꯩꯗꯒꯤ ꯇꯨꯏꯁꯟ ꯇꯧꯕ ꯍꯧꯔꯛꯄ ꯄꯨꯡ ꯑꯍꯨꯝ ꯃꯔꯤ ꯃꯔꯤ ꯑꯗꯨꯋꯥꯏꯗꯒꯤꯅꯦ ꯆꯤꯛꯄ ꯍꯧꯔꯛꯇꯣꯏꯁꯦ
ꯑꯁꯈꯣꯏ ꯅꯨꯡꯊꯤꯟ ꯐꯥꯎꯕꯇꯩꯒ ꯆꯤꯏꯕ
ꯑꯗꯨꯅꯦ ꯍꯥꯏꯁꯦ ꯅꯨꯡꯊꯤꯟ ꯄꯨꯡꯇꯒꯤ ꯆꯤꯇꯣꯏꯅꯦ
ꯎꯝꯗꯤ ꯁꯀꯨꯜ ꯍꯂꯒ ꯁ꯭ꯀꯨꯜ ꯍꯜꯂꯛꯑꯒ ꯉꯥꯏꯍꯥꯛ ꯇꯨꯝꯃꯒꯁꯦ
ꯑꯝ
ꯆꯤꯛꯄ ꯌꯥꯎꯋꯦꯕ ꯍꯥꯏꯗꯤ ꯇꯨꯝꯕ ꯌꯥꯗꯕ ꯆꯤꯛꯃꯟꯊꯅꯒ ꯍꯧꯒꯠꯂꯛꯄꯒꯌꯥꯎꯋꯦ
ꯑꯅꯦ ꯃꯣꯏꯁꯤꯁꯨ ꯊꯕꯛ ꯂꯩꯇꯗꯅ ꯇꯧꯔꯕꯖꯦ ꯆꯥꯛ ꯂꯥꯝꯗꯅ ꯂꯥꯛꯄꯖꯥꯔ
ꯎꯝ
ꯃꯣꯏ ꯆꯥꯛ ꯆꯥꯅꯕ ꯍꯣꯠꯅꯕꯗ ꯁꯤꯔꯤꯅꯤꯅꯦ
ꯍꯣꯏꯅꯦ ꯆꯥꯅꯕ ꯍꯣꯠꯅꯕꯗ ꯍꯤꯡꯅꯕ ꯍꯣꯠꯅꯕꯗ ꯁꯤꯕ ꯀꯥꯏꯗꯨꯅꯤ ꯑ
ꯅꯨꯡꯉꯥꯏꯇꯦ ꯀꯥꯂꯣꯏꯔꯅꯦ
ꯍꯤꯡꯅꯕ ꯍꯣꯠꯅꯕꯗ ꯁꯤ
ꯏꯆꯦ ꯏꯆꯦꯕ ꯂꯥꯛꯄꯗ ꯁꯤꯔꯤꯅꯦꯕ
ꯑꯥ
ꯀꯣꯟꯊꯣꯛꯄꯅꯤꯗ ꯑꯗꯣ
ꯎꯝ ꯑꯁ ꯅꯣꯡꯁꯦ ꯂꯩꯔꯤꯀꯣ ꯃꯝꯃꯤ
ꯎꯝ ꯎꯝ ꯖꯒꯥ ꯖꯒꯥ ꯑꯃ ꯑꯝꯃꯦ
ꯎꯝ
ꯃꯊꯛꯄꯨꯗꯤ ꯍꯥꯡꯉꯦ ꯅꯨꯡꯗꯥꯡ ꯀꯩ ꯍꯦꯟꯖꯥꯡ ꯊꯣꯡꯗꯔꯕ
ꯅꯨꯃꯤꯗꯥꯡꯁꯦ ꯌꯦꯟ ꯊꯣꯡꯗꯧ ꯃꯥꯜꯂꯦ ꯉꯁꯤꯗꯤ ꯁꯤꯗꯤ ꯁꯣꯏꯗꯕꯅ ꯈꯪꯗꯦꯀꯣ ꯑꯗꯨꯁꯨ ꯑꯩ ꯍꯥꯏꯕ ꯉꯝꯗꯦ
ꯎꯝ ꯍꯌꯦꯡ ꯉꯝꯃꯅꯦ ꯍꯥꯏꯌꯣ ꯍꯥꯏꯕ
ꯑꯥ ꯍꯌꯦꯡ ꯑꯣꯏꯅ ꯉꯝꯃꯅꯤ ꯍꯥꯏꯕ ꯁꯤꯗꯤ ꯉꯝꯃꯔꯣꯏ ꯍꯥꯏꯕ
ꯍꯣꯔꯦꯟ ꯊꯤꯜꯂꯛꯄꯗ ꯈꯪꯉꯅꯦꯕ
ꯑꯥꯎꯥꯛꯇꯔꯤ ꯁꯤꯤꯗ ꯊꯣꯡ ꯊꯣꯡꯅꯤꯅ
ꯃꯥꯅꯦ ꯊꯤꯜꯂꯛꯄꯒ ꯈꯪꯒꯅꯦꯕ ꯅꯥꯄꯤꯁꯤꯡꯁꯤꯁꯨ ꯅꯣꯡ ꯆꯨꯕꯗꯒꯤ ꯍꯔꯥꯎꯕꯗ ꯂꯣꯏꯔꯦ
ꯁꯪꯇ꯭ꯔꯤꯛ ꯁꯪꯗꯅ ꯃꯔꯥꯡ ꯀꯥꯏꯔꯕ꯭ꯔꯥ ꯑ
ꯍꯤꯡꯒꯣꯣꯟꯒꯤ ꯁꯨꯝ ꯐꯣꯏꯗꯣꯛꯈꯤꯕ ꯂꯩꯕꯁꯤꯗꯅꯦ ꯈꯪꯕ꯭ꯔꯥ ꯅꯣꯡ ꯆꯨꯔꯛ ꯆꯨꯁꯜꯂꯛꯄꯒꯤ ꯀꯥꯕꯣꯡ ꯅꯥꯄꯤꯁꯤꯡꯁꯦ
ꯑꯣ ꯑꯃꯨꯛ ꯍꯧꯗꯂꯛꯄꯗꯨꯔꯥ ꯏꯟꯈꯠꯂꯛꯄꯗꯣ ꯎꯝ ꯎꯝ ꯃꯣꯏꯅꯕꯨ ꯍꯦ ꯀꯜꯂꯕꯅꯤꯕꯣ
ꯁꯨꯅ ꯑꯗꯨꯅꯤ ꯍꯥꯏꯁꯦ ꯍꯟꯖꯥꯡꯒ ꯑꯣꯏꯔꯝꯃꯗꯤ ꯆꯥꯕ ꯌꯥꯕꯒ ꯑꯣꯏꯔꯝꯃꯅꯤ
ꯌꯥꯔꯣ ꯌꯥꯔꯣ ꯁꯦꯕꯥ ꯁꯦꯕꯤ ꯇꯧꯕꯁꯦ ꯐꯩ ꯐꯠꯇꯦ ꯇꯤꯟ ꯀꯥꯏꯃꯨꯛ ꯇꯧꯔꯤꯅꯦꯕ
ꯎꯝ ꯑꯗꯨꯒ ꯆꯥꯕꯁꯨ ꯌꯥꯗꯕ ꯃꯣꯏꯁꯤꯅ ꯄꯪꯍꯧꯗ
ꯎꯝ
ꯀꯔꯤ ꯍꯥꯏꯅꯤꯡꯉꯤꯅꯣ ꯈꯪꯗ꯭ꯔꯦ ꯑꯗ ꯑꯩꯈꯣꯏ ꯁꯥꯟꯅꯔꯩ ꯑꯃ ꯁꯥꯠ ꯂꯩꯔꯝꯃꯦꯅꯦ
ꯎꯝ ꯁꯥꯟꯅꯔꯛꯦ ꯍꯧꯖꯤꯛ ꯑꯉꯥꯡꯈꯩꯁꯨ ꯇꯨꯏꯁꯟ ꯂꯥꯛꯄꯗꯒ ꯈꯔ ꯄꯨꯅꯔꯑꯦ ꯈꯔ ꯁꯥꯠꯄ ꯃꯥꯜꯂꯦ
ꯎꯝ ꯎꯝ ꯁꯥꯠꯄ ꯍꯧꯔꯛꯑꯅꯤ ꯃꯇꯝ
ꯎꯝ ꯎꯝꯥꯏꯁꯂꯄꯅ
ꯑ ꯊꯣꯟꯕꯤꯗꯤ ꯅꯠꯇꯦ ꯁꯥꯠꯂꯝꯃꯤꯅꯤ ꯊꯣꯟꯗꯕꯤꯅꯤ
ꯑꯣ ꯍꯧꯖꯤꯣꯏ ꯑꯁ ꯉꯇꯅꯤ
ꯎꯝ ꯊꯥꯅꯔꯝꯦ
ꯎꯝ
ꯑꯩꯈꯣꯏꯗꯣ ꯄꯥꯟꯗ꯭ꯔꯦꯗ ꯑꯁꯤ ꯃꯇꯣꯟꯗ ꯍꯧꯔꯛꯄꯅꯦ ꯊꯥꯑꯣꯏꯅꯥ ꯊꯥꯕ ꯄꯥꯝꯕꯤ ꯅꯠꯇꯦꯕ
ꯑꯣ ꯑꯣ ꯑꯣ ꯁꯥꯅꯥꯔꯩꯁꯦ ꯑꯊꯣꯟꯕ ꯎꯝ ꯑꯊꯣꯟꯕꯒꯤ ꯃꯔꯨꯗꯣ ꯂꯩꯕꯗ ꯍꯨꯟꯕꯗ ꯊꯣꯟꯗꯕꯁꯨ ꯑꯗꯨꯝ ꯃꯔꯛ ꯃꯔꯛꯇ ꯌꯥꯎꯔ ꯑꯩꯗꯣ ꯈꯔ
ꯌꯥꯎꯋꯦ ꯍꯥꯏꯗꯤ ꯁꯅꯥꯔꯩ ꯊꯥꯕ ꯃꯇꯝꯗꯅꯦ ꯃꯄꯣꯞ ꯀꯥꯏꯗꯕꯤꯗ ꯁꯅꯥꯔꯩ ꯑꯃ ꯌꯨꯡꯁꯤꯟꯒꯗꯕꯅꯦꯕ ꯄꯨꯂꯞ
ꯎꯝ
ꯑꯗꯨ ꯑꯣꯏꯇꯥꯔꯗꯤ ꯑꯊꯣꯟꯕꯤꯍꯧꯋꯦꯕꯀꯣ
ꯑꯣ
ꯑꯗꯨ ꯅꯠꯇ꯭ꯔꯒꯅ ꯑꯊꯣꯟꯕꯤꯗꯣ ꯁꯦꯒꯥꯏꯔꯒ ꯊꯥꯔꯁꯨ ꯌꯥꯏꯗꯅ ꯎꯝ ꯁꯦꯒꯥꯏꯔꯒ ꯊꯥꯔꯒꯅ ꯊꯣꯟꯗꯕꯤꯗꯣ ꯍꯧꯔꯛꯇꯣꯏꯕ
ꯑꯥꯎ ꯍꯥꯏꯗꯤ ꯑꯩꯈꯣꯏꯒꯤ ꯎꯝ ꯑꯩꯈꯣꯏꯗ ꯃꯔꯨ ꯍꯨꯟꯕꯗꯤ ꯅꯠꯇꯦꯕꯀꯣ ꯑꯩꯈꯣꯏꯗ ꯆꯥꯔ ꯄꯤꯔꯛꯄ ꯀꯣꯟ ꯂꯩꯕ ꯆꯠꯄꯗ ꯐꯤ ꯁꯥꯥꯅꯕ ꯀꯣꯟꯗꯣ ꯑꯗꯨ ꯂꯩ ꯆꯠꯄꯗ ꯆꯥꯔ ꯄꯤꯔꯛꯄ ꯑꯗꯨꯗꯨꯒꯤ ꯃꯣꯏꯅ ꯄꯤꯔꯛꯄꯗꯅꯦ ꯑꯊꯣꯟꯕꯤꯅꯤ ꯍꯥꯏꯔꯒ ꯂꯣꯌ ꯄꯤꯔꯛꯄꯅꯦꯕꯥ ꯆꯥꯔꯗꯣ ꯑꯗꯣ ꯍꯨꯜꯂ ꯀꯥꯟꯗꯅꯦ ꯊꯣꯟꯗꯕꯤ ꯑꯣꯏꯅ ꯍꯧꯒꯠꯂꯛꯄ ꯑꯗꯣ ꯍꯧꯒꯠꯂꯛꯄꯁꯦ ꯑꯃꯅꯤ ꯈꯛꯇꯪ ꯑꯣꯏ ꯑꯌꯥꯝꯕꯗꯕꯨꯗꯤ ꯊꯣꯠꯅꯤꯡ ꯉꯥꯛꯇ ꯑꯣꯏꯌꯦꯕꯀꯣ ꯍꯦꯛꯇ ꯀꯩꯅꯣꯅꯦ ꯇꯦꯛꯊꯈꯩ ꯄꯥꯟꯕꯅꯦꯃꯦ ꯍꯥꯠꯄꯅꯦ ꯈꯨꯐ ꯑꯝꯗ ꯐꯕ ꯍꯥꯏꯇꯥꯔꯦ ꯁꯅꯥꯔꯩꯁꯤꯅ ꯀꯩꯅꯣꯅꯤ
ꯎꯟ ꯁꯅꯔꯩ ꯄꯥꯜꯂꯗꯤ ꯃꯌꯥꯝ ꯌꯥꯝ ꯄꯥꯜꯂꯦ ꯐꯇꯥꯥꯔꯗꯤ
ꯎꯝ ꯎꯝ ꯍꯦꯛꯇ ꯑꯁ ꯐꯖꯅ ꯄꯥꯜꯂꯦ ꯑꯗꯨꯃꯗꯤ ꯍꯦꯛꯊꯔ ꯑꯩꯈꯣꯏ ꯁꯦꯠ ꯀꯥꯐꯝ ꯑꯃ ꯁꯣꯝ ꯃꯊꯛꯀꯤ ꯒꯦꯠꯀꯤ ꯃꯊꯛꯀꯤ ꯏꯁꯇꯌꯔ ꯀꯥꯐꯝ ꯃꯄꯥꯗꯣ ꯑꯗꯩꯁꯦ ꯍꯦꯛꯇ ꯇꯦꯛꯊꯒꯩ ꯄꯥꯝꯕꯤꯒꯩꯁꯦ ꯇꯨꯊꯒꯩ ꯍꯦꯛ ꯁꯥꯠꯄꯅꯦꯃꯤ
ꯎꯝ ꯇꯣꯉꯥꯟꯂꯦ ꯊꯕꯝ ꯃꯤꯗꯣ ꯃꯤꯒꯤꯅꯤꯀꯣ ꯄꯨꯖꯥ ꯇꯣꯉꯥꯟꯅ ꯊꯝꯃꯝꯃꯤꯗꯣ ꯃꯤꯒꯤꯅꯤ ꯄꯥꯏꯅꯣ ꯑꯥ ꯃꯃꯥꯡꯒꯤ ꯋꯥꯡꯒꯤ ꯅꯪ ꯑꯗꯨ ꯄꯥꯏꯅꯤ ꯈꯪꯗꯅꯅꯦ ꯑꯩ ꯂꯥꯎꯔꯛꯏꯁꯦ ꯑꯣ ꯉꯁꯥꯏꯗꯣ ꯉꯥ ꯊꯣꯡꯉꯦ ꯑꯗꯨꯗꯨꯒꯤꯅꯦ
ꯎꯝ ꯎꯝ ꯇꯥꯏꯌꯦ ꯇꯥꯏ
ꯆꯔꯥ ꯋꯥꯅꯔꯤꯕ ꯍꯦꯟꯖꯥꯡ ꯍꯥꯎꯕ ꯂꯩꯔꯗꯤ ꯆꯔꯥ ꯋꯥꯟꯅꯕꯗꯣ
ꯆꯦ ꯍꯤꯪꯖꯥꯡ ꯑꯍꯥꯎꯕ ꯂꯩꯔꯕꯅꯤꯅꯥ ꯈꯪꯅꯖꯦꯒ ꯍꯥꯏꯌꯣ
ꯎꯝ ꯉꯁꯥꯏꯗꯣ ꯑꯩ ꯏꯁ꯭ꯀꯨꯜ ꯍꯜꯂꯛꯑꯒ ꯀꯥꯟꯗ ꯉꯥ ꯃꯔꯨꯝ ꯇꯥꯎꯔꯝꯃꯦꯕ
ꯑꯥ
ꯑꯗꯨꯒ ꯍꯦꯟꯖꯥꯡꯒ ꯊꯣꯡꯗꯕꯤꯗ ꯃꯣꯏ ꯑꯩꯈꯣꯏ ꯃꯃꯥꯡ ꯀꯣꯝꯗꯣ ꯉꯥ ꯈꯣꯜꯂꯦꯅ ꯇꯧ ꯂꯩꯔꯝꯕ ꯑꯗꯨꯒꯤ ꯃꯔꯨꯝꯗꯨ ꯉꯍꯥꯟꯅ ꯆꯥ ꯎꯝ ꯃꯔꯨꯝꯗꯨ ꯉꯥꯍꯥꯟꯅ ꯆꯥꯛ ꯆꯥꯊꯣꯛꯑꯦ ꯑꯗꯨꯗꯨꯒ ꯉꯥ ꯊꯣꯡꯉꯦ ꯑꯗꯨꯒ ꯉꯥ ꯊꯣꯡꯕꯗꯨꯗꯤ ꯆꯥꯗ꯭ꯔꯦꯕ ꯑꯩꯗꯣ
ꯎꯝ ꯎꯝ
ꯃꯣꯏ ꯄꯨꯡ ꯑꯅꯤ ꯑꯗꯨꯋꯥꯏꯗ ꯆꯥꯈꯤꯕꯅꯦꯕ ꯆꯥꯛ
ꯑꯣ ꯊꯦꯡꯉꯦꯅꯦ ꯑꯗꯨꯗꯤ ꯎꯝ
ꯍꯧꯖꯤ ꯑꯩꯅ ꯑꯃꯨꯛ ꯇꯨꯏꯁꯟ ꯂꯣꯏꯔꯀꯥꯟ ꯆꯔꯥ ꯋꯥꯟ ꯋꯥꯅꯦꯕ ꯉꯥꯗꯣ ꯆꯥꯍꯧꯗꯕꯒꯤ
ꯊꯦꯡꯈ꯭ꯔꯦ ꯃꯣꯏꯁꯨ ꯍꯣꯔꯦꯟ ꯆꯥꯛ ꯀꯩꯁꯨ ꯆꯥꯟꯅꯔꯔꯣꯏ
ꯎꯝ ꯄꯨꯡ ꯊꯦꯡꯃꯟꯒꯔꯦ
ꯎꯟ ꯊꯦꯡꯃꯟꯒꯔꯦ ꯃꯣꯏ
ꯄꯨꯡ ꯍꯦꯟꯒꯔꯗꯤ ꯆꯥꯕꯁꯨ ꯌꯥꯗꯕꯅꯤꯀꯣ ꯆꯥꯛ ꯈꯤꯇꯪ ꯆꯥꯕ ꯄꯛ ꯊꯪꯒꯠꯈꯤꯕꯗꯣ ꯎꯝ
ꯎꯝ ꯌꯥꯥꯠꯅꯦ ꯃꯅꯨꯡꯁꯤꯗ ꯁꯥꯟꯅꯔꯤꯕꯁꯦ
ꯂꯤꯂꯥꯁꯦ ꯀꯥꯏꯅ
ꯂꯤꯂꯥꯁꯦ ꯃꯈꯜ ꯃꯈꯜ
ꯎꯝ ꯎꯝ
ꯂꯤꯂꯥ ꯁꯥꯟꯅꯗꯕ ꯀꯅꯥꯝ ꯂꯩꯇ꯭ꯔꯦ ꯍꯥꯏꯗꯣ ꯃꯅꯨꯡꯗ ꯍꯧꯔꯒ ꯂꯣꯏ ꯁꯥꯟꯅꯔꯤ ꯉꯥꯛꯇꯅꯤ
ꯑꯣ
ꯈꯪꯗꯦ ꯑꯣꯐꯔ ꯃꯌꯥꯝꯁꯤꯅ ꯀꯔꯤꯅꯣ ꯀꯥꯡꯒꯤ
ꯍꯣꯏ ꯍꯣꯏ ꯑꯩꯁꯨ ꯈꯔ ꯎꯔꯝꯃꯦ ꯅꯪ ꯀꯨꯣꯏꯁꯦꯟ ꯁꯦꯝꯕꯕꯨ ꯀꯌꯥꯝ ꯂꯣꯏꯔꯒꯦ
ꯑꯩ ꯉꯁꯥꯏ ꯈꯔ ꯌꯦꯡꯉꯝꯃꯦ ꯄ꯭ꯔꯤ ꯅꯁꯔꯤꯒꯤꯗꯣ
ꯑꯥ
ꯑꯗꯨꯗꯣ ꯄ꯭ꯔꯤ ꯅꯁꯔꯤꯒꯤꯗꯣ ꯑꯔꯥꯏꯕ ꯉꯥꯛꯇ ꯍꯪꯉꯁꯦꯅ ꯍꯥꯏꯕꯅꯦꯕ
ꯑꯥ
ꯑꯃ ꯏꯪꯂꯤꯁ ꯏꯁꯇꯨꯗꯦꯟꯅ ꯑꯦ ꯑꯦ ꯕꯤ ꯁꯤ ꯗꯤ ꯏꯕꯧꯇꯣ
ꯎꯝ
ꯀꯩꯅꯣ ꯃꯈꯥꯗ ꯑꯣꯟꯊꯣꯛ ꯑꯣꯟꯁꯤꯟ ꯇꯧꯔꯀꯥꯟꯗ ꯍꯪꯕꯤꯗꯣ
ꯑ ꯑ ꯑ
ꯑꯥ ꯑꯗꯨꯗꯨꯃ ꯃꯔ ꯃꯉꯥ ꯄꯤꯔꯀꯥꯟꯗ ꯍꯪꯉꯕ
ꯎꯝ
ꯑꯗꯨꯗꯨꯒ ꯑꯃꯅ ꯍꯥꯏꯗꯤ ꯇꯣꯇꯦꯠ ꯂꯥꯏꯟꯗ ꯀꯔꯀꯥꯟꯗ ꯃꯣꯏꯅ ꯆꯤꯡꯁꯤꯜꯂꯛꯄꯤꯗꯣ ꯎꯝ ꯎꯝ ꯑꯗꯨꯒꯨꯝꯕꯗꯣ ꯑꯦ ꯇꯨ ꯖꯦꯠ ꯐꯧ ꯑꯃ ꯏꯍꯜꯂꯕ ꯑꯗꯨꯁꯨ ꯃꯉꯥꯃ ꯄꯤꯔꯕ
ꯎꯝ
ꯑꯗꯨꯗꯨꯒ ꯑꯣꯔꯦꯜꯗ ꯇꯦꯟ ꯃꯥꯔꯛ ꯑꯃꯒ ꯊꯝꯃꯒꯦꯅ ꯇꯧꯕ ꯏꯪꯂꯤꯁꯇꯨꯅ ꯌꯥꯏꯅ ꯑꯗꯨꯖ
ꯌꯥꯏ ꯌꯥꯏ
ꯑꯗꯨꯗꯨꯒ ꯑꯦꯛꯁꯟꯒꯤꯗꯅ ꯑꯃꯨꯛ ꯑ ꯑꯇꯝꯕ ꯃꯉꯥ ꯑꯃ ꯈꯟꯒꯠꯂꯦꯕ
ꯍꯣꯏ ꯍꯣꯏ
ꯑꯥ ꯃꯉꯥ ꯇꯪ ꯑꯣꯏꯅ ꯍꯪꯉꯒꯦꯅ ꯇꯧꯕ ꯑꯗꯨꯗꯨꯅ ꯃꯥ ꯃꯔꯤ ꯃꯔꯤ ꯑꯣꯏꯍꯜꯂꯁꯤ ꯌꯥꯔꯦꯅ ꯑꯗꯨꯗꯤ
ꯎꯝ
ꯑꯗꯨꯒ ꯁꯩꯔꯦꯡꯗꯅ ꯍꯩꯔꯦꯡꯗꯅ ꯑꯃ ꯃꯩꯇꯩꯂꯣꯟꯒꯤꯗꯅ ꯍꯟꯗꯛꯀꯤ ꯃꯇꯥꯡꯁꯤ ꯆꯥꯟꯅꯕ ꯖꯒꯅꯥꯠ ꯊꯒꯤꯗꯣ ꯍꯪꯉꯒꯦ ꯇꯧꯕ ꯑꯗꯨꯗꯨꯒ ꯏꯪꯂꯤꯁꯇꯒꯤ ꯑꯃ ꯈꯟꯈꯤꯅꯤ
ꯎꯝ
ꯑ ꯁꯥ ꯀꯩꯅꯣꯅꯗꯤ ꯑꯃ ꯅꯣꯡꯃꯥꯏꯖꯤꯡ ꯅꯤꯡꯊꯧꯀꯥꯕꯗꯣ
ꯎꯝ
ꯑꯗꯨꯗ ꯑꯣꯏꯅ ꯍꯪꯁꯦꯅ ꯍꯥꯏꯕꯅꯦꯕ ꯇꯥꯛꯄ ꯍꯧꯔꯁꯦꯅ ꯑꯗꯨꯗ ꯑꯣꯏꯅ ꯏꯪꯂꯤꯁ ꯀꯤꯗ
ꯍꯣꯏ ꯍꯣꯏ ꯍꯣꯏ
ꯑꯗꯨꯗꯨꯒ ꯑꯅꯤꯇꯪ ꯑꯣꯏꯅ ꯍꯪꯉꯁꯤ ꯐꯖꯦꯗ ꯁꯩꯔꯦꯡꯗꯨꯅ ꯃꯩꯇꯩꯂꯣꯟ ꯑꯃꯒ ꯏꯪꯂꯤꯁ ꯑꯃꯒ
ꯎꯝ
ꯑꯗꯨꯒ ꯗ꯭ꯔꯣꯌꯤꯡꯗꯅ
ꯎꯝ
ꯑꯦꯄꯜ ꯑꯃꯇꯪ ꯌꯦꯛꯄ ꯌꯦꯛꯄꯗꯨꯁꯨ
ꯃꯣꯏꯗꯤ ꯄꯤꯛꯏꯕꯅꯤꯅꯅꯦ ꯑꯗꯣ ꯑꯩ ꯀꯂꯔꯒꯨꯝꯕ ꯁꯪꯍꯟꯕꯅꯗꯤ ꯐꯩ
ꯑꯥ
ꯌꯦꯛꯊꯣꯛꯑꯝꯃ ꯀꯂꯔꯗꯪ ꯁꯪꯍꯟꯕꯤꯗꯣ
ꯍꯣꯏ ꯏꯊꯣꯛꯄꯗꯣ ꯃꯣꯏ ꯍꯥꯟꯅ ꯎꯝ ꯀꯩꯅꯣ ꯗꯣꯠ ꯗꯣꯠ ꯗꯣꯠ ꯇꯧꯕꯤꯗꯨꯗ ꯌꯦꯛꯑꯀꯥꯟꯗ ꯄꯤꯔꯝꯃꯦꯕꯀꯣ
ꯑꯣ ꯑꯣ ꯑꯣ
ꯎꯝ ꯑꯗꯨꯗ ꯃꯣꯏꯅ ꯁꯝꯖꯜꯍꯜꯂꯀꯥꯟꯗ ꯃꯆꯨꯗꯨꯁꯨ ꯑꯩꯈꯣꯏꯅ ꯑꯗꯨꯝ ꯊꯣꯛꯑꯀꯥꯟꯗ ꯃꯣꯏꯅ ꯃꯆꯨ ꯃꯆꯨꯗꯣ ꯁꯪꯖꯟꯕ
ꯎꯝ
ꯑꯗꯨꯃꯥꯏꯅ ꯇꯧꯔꯝꯃꯦꯕ ꯃꯣꯏꯁꯦ
ꯎꯝ
ꯑꯗꯨꯗꯣ ꯍꯪ ꯌꯥꯏꯑꯕ ꯌꯦꯛꯄꯁꯤꯅ ꯑꯃꯈꯛꯇꯪ ꯑꯣꯏꯍꯜꯂꯒ ꯑꯗꯨꯗꯨꯒ ꯃꯁꯛ ꯇꯥꯛꯄꯒꯤ ꯑꯃ ꯌꯥꯎꯋꯦꯕ
ꯑꯥꯏꯗꯦꯟꯇꯤꯐꯤꯀꯦꯁꯟꯒꯤ ꯑꯃ
ꯑꯥ ꯑꯥ ꯑꯗꯨꯒꯤꯗꯣ ꯑꯗꯨꯒꯤꯗꯣ ꯂꯥꯏꯔꯤꯛ ꯂꯩꯕ꯭ꯔꯥ
ꯑꯥꯏꯗꯦꯟꯇꯤꯐꯤꯀꯦꯁꯟꯒꯤꯁꯦ ꯂꯥꯏꯔꯤꯛꯁꯤꯗꯤ ꯇꯣꯉꯥꯟꯅꯗꯤ ꯂꯩꯔꯝꯗꯧ ꯃꯥꯟꯗꯦꯕꯀꯣ ꯑꯗꯣ ꯅꯣꯏꯅ ꯏꯪꯂꯤꯁꯀꯤ ꯑꯣꯏꯒꯦꯔꯥ ꯕꯣꯗꯤ ꯄꯥꯔꯠ ꯑꯣꯏꯒꯦꯔꯥ ꯃꯣꯏ ꯌꯥꯎꯋꯤꯗꯅ ꯑꯉꯥꯡꯈꯩꯒꯤ
ꯎꯝ ꯎꯝ
ꯑꯗꯨꯗ ꯑꯣꯏꯅ ꯌꯦꯡꯉꯒꯅꯦ
ꯎꯝ
ꯇꯧꯍꯟꯕ ꯍꯥꯏꯗꯤ ꯁꯨꯝ ꯑꯥꯏꯗꯦꯟꯇꯤꯐꯥꯏ ꯇꯧꯍꯟꯕ ꯍꯥꯏꯗꯤ ꯌꯦꯡꯉꯒ ꯌꯦꯡꯗꯕꯤ ꯅꯠꯇꯕꯤꯗꯅ ꯅꯦ ꯌꯦꯡꯉꯒ ꯁꯤꯅ ꯀꯩꯅꯣ ꯁꯤꯅ ꯀꯩꯅꯣ ꯁꯤꯅ ꯀꯩꯅꯣ ꯍꯥꯏꯍꯟꯕꯤꯗꯣ
ꯎꯝ ꯑꯗꯨꯁꯨ ꯍꯣꯏ ꯑꯣꯔꯦꯜꯒꯤ ꯇꯥꯏꯞꯇ ꯇꯧꯔꯅꯤꯀꯣ ꯑꯗꯨꯁꯨ
ꯑꯥ ꯑꯥ ꯑꯣꯔꯦꯜꯒꯤ ꯇꯥꯏꯞꯇ ꯑꯥꯏꯗꯦꯟꯇꯤꯐꯤꯀꯦꯁꯟꯅꯤꯅ ꯑꯗꯨꯃꯥꯏꯅ
ꯎꯝ ꯃꯣꯏꯅ ꯃꯣꯏꯅ ꯇꯧꯔꯝꯕꯅ ꯃꯃꯥꯡꯒꯤ ꯀꯣꯏꯁꯟꯗꯨꯗꯅꯅꯦ ꯁꯥꯔꯀꯜꯒꯨꯝꯕ ꯔꯦꯛꯇꯦꯡꯒꯜꯒꯨꯝꯕ ꯑꯗꯨꯒꯨꯝꯕꯗꯣ ꯑꯗꯨꯒꯨꯝꯕ ꯗ ꯑꯃꯅ ꯀꯩꯅꯣ ꯀꯩꯅꯣꯝꯒꯩ ꯌꯥꯍꯧꯕꯅꯤꯅꯦ ꯃꯈꯥꯗꯅ ꯀꯩꯅꯣꯝꯃ ꯑꯗꯨꯃꯥꯏꯅ ꯑꯣꯏꯅ ꯍꯪꯉꯝꯃꯦꯕ ꯑꯗꯣ ꯍꯧꯖꯤꯛꯀꯤ ꯍꯥꯏꯗꯣ ꯌꯥꯏꯌꯦ ꯕꯣꯗꯤ ꯄꯥꯔꯠꯁꯀꯨꯝꯕ ꯇꯥꯛꯄꯅꯤꯅ ꯑꯗꯨꯒꯨꯝꯕ ꯍꯪꯉꯁꯨ ꯌꯥꯏꯌꯦ ꯎ ꯒꯥꯔꯤꯒꯨꯝꯕꯗ ꯍꯪꯉꯁꯨ ꯌꯥꯏ ꯂꯩꯒꯨꯝꯕꯗ ꯍꯪꯉꯁꯨ ꯌꯥꯏꯗꯅ
ꯍꯣꯏ ꯍꯣꯏ ꯑꯗꯨꯃꯥꯏꯅ ꯐ꯭ꯔꯨꯠꯁꯀꯨꯝꯕꯁꯨ ꯑꯗꯨꯝ ꯁꯤꯖꯤꯟꯅ ꯌꯥꯏꯗꯅ ꯎꯝ ꯑꯗꯨꯃꯥꯏꯅ
ꯑꯗꯨꯃꯥꯏꯅ ꯇꯧꯕ ꯌꯥꯔꯅꯤ ꯑꯗꯨꯗꯨꯃ ꯑꯗꯨꯗꯨꯒ ꯑꯗꯨꯗꯨꯒ ꯑꯃ ꯋꯥꯠꯂꯝꯈꯤꯅꯤ ꯄꯦꯄꯔ ꯀꯩ ꯄꯦꯄꯔꯅꯣ ꯋꯥꯠꯂꯤꯁꯦ
ꯀꯝꯕ
ꯃꯣꯏ ꯒꯤꯖꯦ ꯑꯣ ꯀꯩꯅꯣ ꯋꯥꯠꯂꯤ ꯑꯪꯀ ꯋꯥꯠꯂꯤ ꯑꯪꯀ ꯑ ꯑꯪꯀꯗꯅꯥ ꯃꯣꯏꯅ ꯑꯃꯗꯩꯅ ꯇꯔꯥꯐꯧ ꯏꯕ ꯇꯧꯔꯝꯃꯦꯕ
ꯑꯥ
ꯑꯗꯣ ꯑꯝꯇ ꯍꯩꯇꯦꯗꯅ ꯄ꯭ꯔꯤ ꯅꯁꯔꯤꯗꯤ